ꯍꯜꯂꯣ
ꯅꯈꯣꯟ ꯇꯞꯄꯦ
ꯑꯗꯨ ꯑꯩꯅꯔꯣ
ꯀꯟꯅꯟꯅ ꯉꯥꯡꯉꯨ ꯑꯃꯨꯛ ꯍꯥꯏꯅꯤ ꯑꯃꯨꯛ ꯍꯥꯏꯅꯨ ꯑꯃꯨꯛ ꯍꯥꯏꯅꯨ
ꯇꯥꯗ꯭ꯔꯣ ꯍꯧꯖꯤꯛꯁꯨ ꯇꯞꯄ꯭ꯔꯣ
ꯀꯟꯅ ꯁꯥꯎ ꯋꯥꯔꯤ
ꯃꯥꯏꯀ꯭ꯔꯣꯐꯣꯟ ꯑꯃ ꯂꯧꯒꯦ ꯃꯊꯪꯗꯗꯤ
ꯍꫭꯏ ꯏꯁꯄꯤꯀꫪꯗꯤ ꯑꯩꯅ ꯄꯤꯒꯦ
ꯌꯥꯏ ꯌꯥꯏ ꯄꯤꯔꯛꯑꯣ ꯑꯩꯅ ꯂꯥꯎꯅ ꯁꯔꯥꯛꯀꯤ
ꯀꯩꯗꯧꯔꯤꯅꯣ
ꯀꯩꯝꯇ ꯇꯧꯗꯦ ꯏꯔꯨꯔꯒ ꯂꯥꯛꯑꯦ ꯑꯗꯨꯒ ꯐꯝꯃꯦ ꯃꯤ ꯑꯃꯗ ꯋꯥꯔꯤ ꯁꯅꯥꯑꯦ ꯍꯧꯖꯤꯛ ꯍꯧꯖꯤꯛꯛꯇ ꯂꫭꯏꯕꯗ ꯉꯥꯏꯔꯤ
ꯎꯝ ꯑꯩꯁꯨ ꯂꯨꯖꯅꯤꯡꯉꯦ ꯑꯗꯣ ꯉꯥꯜꯂꯤꯌꯦ
ꯑꯣ ꯏꯔꯨꯕ ꯆꯠꯂꯣ ꯅꯣꯡꯃ ꯑꯗꯨ ꯉꯛ ꯑꯅꯤꯔꯛ ꯃꯔꯥꯡ ꯉꯥꯛꯇ ꯏꯔꯨꯗꯣꯏꯔꯣ ꯉꯜꯂꯤ ꯍꯥꯏꯕꯗꯨꯗꯤ
ꯍꫭꯏꯅꯦ ꯑꯃꯨꯛ ꯂꯨꯖꯅꯤ ꯑꯃꯨꯛ ꯁꯅꯥꯔꯅꯤ ꯑꯃꯨꯛ ꯂꯨꯖꯅꯤ ꯀꯔꯤ ꯀꯥꯟꯅꯕ꯭ꯔꯥ
ꯁꯝꯅꯅꯥ ꯍꯥꯏꯔꯒ ꯂꯥꯛꯄꯗ ꯑꯃꯨꯛ ꯏꯔꯨꯕꯅꯦ ꯀꯩꯅꯣ
ꯎꯝ
ꯤꯟꯇ ꯆꯨꯞꯄ ꯍꯣꯔꯦꯟ ꯏꯔꯨꯅꯤꯡꯉꯥꯏ ꯊꯝ ꯈꯜꯂꯒ ꯅꯨꯡꯊꯤꯟ ꯆꯨꯞꯄ ꯐ꯭ꯔꯦꯁ ꯑꯣꯏꯗꯅ ꯂꯩꯕꯗꯣ ꯅꯨꯡꯉꯥꯏꯕ꯭ꯔꯥ ꯑ
ꯀꯪꯕ ꯉꯝꯗꯦ ꯑꯩꯈꯣꯏꯗꯗꯤ
ꯎꯝ
ꯒ꯭ꯌꯥꯟ ꯇꯥꯕ꯭ꯔꯥ
ꯂꯦꯟꯗꯋꯥꯗ
ꯇꯥꯗꯕꯅꯤ ꯍꯧꯖꯤꯛ ꯁꯛ ꯏꯪ ꯏꯪꯕꯗ ꯍꯥ
ꯀꯗꯥꯏꯇ ꯂꯩ ꯀꯗꯥꯏꯇ ꯂꯩ ꯅꯥꯑꯣ
ꯌꯨꯝꯗꯅꯤꯗ ꯑꯩꯈꯣꯏꯗꯤ ꯌꯥꯝ ꯏꯪꯉꯦ
ꯑꯣ ꯅꯣꯡ ꯆꯨꯕ꯭ꯔꯣ
ꯍꯅꯤ
ꯑꯣ ꯑꯗꯨ ꯅꯨꯡꯉꯥꯏ ꯌꯥ ꯃꯤꯍ
ꯅꯨꯡꯉꯥꯏꯇ
ꯏꯁ ꯁꯥꯕ ꯁꯔꯨꯛ ꯏꯪꯕꯅ ꯐꯕꯅꯦ
ꯀꯩꯁꯨ ꯇꯧꯕ ꯌꯥꯗꯕ ꯑꯗ ꯕꯣꯔꯤꯡ ꯆꯨꯝꯃꯟꯗ ꯏꯁ ꯅꯨꯡꯉꯥꯏꯇꯦ ꯇꯨꯝ ꯇꯨꯝꯃꯜꯂꯁꯨ ꯅꯨꯡꯉꯥꯏꯇꯦꯕ ꯋꯥꯑꯦ
ꯎꯝ ꯎꯝ ꯎꯝ ꯎꯝ
ꯐꯃꯨꯡꯒ ꯑꯃꯨꯛ ꯈꯟꯅꯔꯅꯤ
ꯍꯤꯍꯤꯍꯤꯍꯤ
ꯀꯣꯏꯐꯝ ꯂꯩꯔꯗꯤ ꯅꯨꯡꯉꯥꯏꯗꯧꯕ
ꯅꯣ ꯅꯣꯏ ꯅꯃꯥꯟꯅꯕꯈꯣꯏ ꯂꯩꯇ꯭ꯔꯣ
ꯂꯩꯇꯦ
ꯑꯁ ꯅꯪꯁꯨ ꯄꯨꯟꯁꯤꯁꯦ ꯃꯣꯏ ꯄꯨꯖꯤꯁꯦ ꯅꯪ ꯄꯨꯟꯁꯤꯗꯨꯗꯤ ꯃꯊꯣꯡ ꯃꯔꯝ ꯈꯥꯡꯔꯝꯃꯣꯏ ꯑꯗꯨꯗꯤ
ꯁꯣꯂꯣꯅꯦ
ꯑ ꯁꯣꯂꯣ ꯐ꯭ꯔꯦꯟ ꯂꯩꯇꯦ ꯍꯥꯏꯕꯁꯤꯗꯤ ꯅꯪꯁꯨ ꯍꯦꯟꯃꯟꯗ꯭ꯔꯣ ꯂꯩꯔꯕꯝꯅꯤꯗ ꯃꯥꯅꯤꯗꯤ
ꯅꯪ ꯂꯩꯁꯤꯗꯤ
ꯑꯩꯗꯤ ꯇꯣꯡꯉꯥꯜꯂꯦ
ꯑꯦ ꯇꯣꯉꯥꯟꯗꯦ ꯑꯣꯟ ꯅꯪꯗꯤ
ꯍꯥꯏꯗꯤ ꯐ꯭ꯔꯦꯟ ꯍꯥꯏꯗꯤ ꯅꯣꯏ ꯌꯨꯝ ꯃꯅꯥꯛꯇ ꯀꯣꯏ ꯄꯨꯟꯅ ꯀꯣꯏꯅꯤꯡꯉꯥꯏ ꯃꯤ ꯍꯥꯏꯕꯅꯤꯗ
ꯅꯠꯇꯦ ꯅꯪꯗꯤ ꯐ꯭ꯔꯦꯟ ꯅꯠꯇꯦ ꯅꯪꯗꯤ ꯑꯩꯒꯤ
ꯖꯁ ꯏꯁꯇ꯭ꯔꯦꯟꯖꯔ ꯅꯣꯡꯃ ꯅꯨꯃꯤꯠ ꯃꯅꯤꯒꯤ
ꯅꯠꯇꯦꯕ ꯑꯩ ꯍꯩꯒꯦ ꯇꯥꯎꯑꯣ
ꯍꯥꯏꯔꯣ ꯍꯥꯏꯔꯣ
ꯅꯪꯗꯤ ꯑꯩ ꯐ꯭ꯔꯦꯟ ꯅꯠꯇꯦ ꯅꯪꯗꯤ ꯑꯩ ꯅꯨꯄꯤꯅꯦ ꯑꯥꯏ ꯁꯤꯅꯤꯃꯥ ꯑꯗꯨ ꯑꯗꯨꯅꯦꯕ ꯑꯩꯗꯤ ꯅꯪ ꯐ꯭ꯔꯦꯟ ꯅꯠꯇꯦ ꯍꯥꯏꯕꯗ ꯅꯪ ꯐ꯭ꯔꯦꯟꯗꯤ
ꯄꯤꯁꯨꯅꯠꯇꯦ
ꯑꯦ ꯇꯨꯡꯃꯤꯟꯅ ꯂꯩꯌꯣ ꯋꯥꯅꯤ ꯉꯥꯡꯕ ꯌꯥꯗꯦ
ꯉꯥꯡꯂꯤ
ꯍꯥꯟꯅ ꯍꯥꯏꯗꯣꯛꯄꯗꯣ ꯑꯗꯨꯅ ꯂꯣꯏꯗꯕꯅꯤ
ꯑꯩ ꯅꯪꯒꯤ ꯐ꯭ꯔꯦꯟ ꯅꯠꯇꯦ ꯍꯥꯏꯕ ꯋꯥꯅꯦ ꯅꯪꯒꯤ ꯅꯨꯄꯤꯅꯦꯅ ꯍꯥꯏꯔꯛꯄ꯭ꯔꯅꯦ ꯑꯩꯅ
ꯑꯗꯣ ꯍꯩꯇ꯭ꯔꯁꯨ ꯅꯪ ꯐ꯭ꯔꯦꯟ ꯅꯠꯇꯦ ꯍꯥꯏꯕꯗꯣ ꯏꯁꯥꯁꯨ ꯑꯣꯏꯔꯤꯒꯦ ꯅꯪ ꯅꯪꯒꯤ ꯄꯤꯛꯆꯔ ꯄ꯭ꯔꯤꯟ ꯇꯧꯊꯣꯛꯑ ꯀꯥꯗ ꯊꯝꯃꯒꯦ ꯆꯥꯎꯅ ꯀ ꯆꯪꯕꯗ ꯃꯤꯁꯤꯡꯅ ꯌꯦꯡꯅꯤꯉꯥꯏ
ꯊꯝꯃꯣ ꯐꯖꯅꯤ ꯄꯣꯠ ꯄꯣꯠ ꯄꯣꯔꯇ꯭ꯔꯦꯠꯀꯨꯝꯅꯀꯣ
ꯍꯥꯥ
ꯀꯅꯥꯈꯪ ꯅꯪꯒꯤ ꯕꯦꯠꯔꯨꯝꯗ ꯃꯤ ꯃ꯭ꯌꯨꯖꯤꯌꯝꯒꯅ ꯑꯗꯨꯝ ꯂꯥꯛꯑꯗꯤ ꯅꯪ ꯑꯗꯨ ꯏꯁ ꯌꯦꯡꯅꯕ ꯑꯟꯑꯣꯗꯤꯕꯜ
ꯌꯥꯏ ꯀꯩꯁ ꯀꯥꯏꯗꯦ
ꯅꯪ ꯌꯥꯝ ꯏꯟꯅ ꯈꯣꯜꯂꯅꯤꯅꯦ ꯑꯩ ꯄꯤꯛꯆꯔ ꯅꯪꯒꯤ ꯇꯨꯝꯐꯝꯗ ꯊꯝꯃꯒ
ꯍꯣꯏ ꯀꯥꯡꯒꯨꯝꯕ ꯃꯣꯏ
ꯀꯥꯡꯒꯨꯝꯕꯕ ꯋꯦꯡꯍꯟꯒꯦ ꯍꯥꯏꯕ꯭ꯔꯥ
ꯀꯨꯝꯕ ꯎꯆꯦꯛꯀꯨꯝꯕ ꯂꯥꯛꯇꯕꯤꯗꯀꯣ
ꯅꯪ ꯄꯤꯛꯆꯔ ꯊꯝꯃꯗꯤ ꯃꯣꯏ ꯀꯤꯒ ꯂꯥꯛꯔꯣꯏꯀꯣ
ꯑ ꯃꯩꯗꯥ ꯑꯗꯨꯅꯦ ꯑꯩꯁꯨ ꯐꯜꯂꯤꯕꯅꯦ ꯑꯗꯨꯃꯥꯏꯅ
ꯅꯨꯉꯥꯏꯗ ꯑꯀꯁ ꯕꯣꯔꯤꯡ ꯆꯨꯋꯦ ꯀꯩꯁꯨ ꯇꯞꯅꯤꯡꯉꯥꯏ ꯂꯩꯇꯕꯒꯤꯕꯣ
ꯑꯩꯈꯣꯏꯗꯤ ꯕꯣꯔꯤꯡ ꯆꯨꯕꯁꯨ ꯈꯪꯗꯦ
ꯊꯕꯛ ꯊꯕꯛ ꯁꯨꯕ ꯆꯠꯇꯦ ꯅꯪ
ꯀꯔꯤ ꯊꯕꯛ ꯑꯩꯈꯣꯏꯅꯕꯨ ꯀꯔꯤ ꯊꯕꯛ ꯁꯨꯗꯣꯏꯅꯣ
ꯑꯦꯁ ꯅꯣꯛꯅꯤꯡꯉꯤꯅ ꯅꯪꯁꯤꯁꯨ
ꯆꯥꯛꯄꯣ ꯊꯣꯡꯕ ꯍꯩꯗꯕ ꯑꯩꯅꯕꯨ ꯀꯩ ꯊꯕꯛ ꯁꯨꯗꯩꯅꯣꯕ
ꯑꯗꯨꯅꯦ ꯅꯨꯗꯜꯁ ꯈꯛꯇ ꯊꯣꯡꯕ ꯍꯥꯏꯩꯕ
ꯍꯝ ꯑꯗꯨꯁꯨ ꯐꯖꯅ ꯊꯣꯡꯕ ꯍꯥꯏꯗꯦꯗ ꯃꯤꯒꯨꯝꯅ ꯍꯥꯎꯅ ꯊꯣꯡꯕ ꯍꯥꯏꯗꯦꯕ
ꯍꯥꯏꯌꯦ
ꯑꯦ ꯅꯪ ꯆꯥꯔꯕ ꯑꯣꯏꯅ ꯊꯣꯡꯕ
ꯎꯝ ꯅꯍꯥꯟ ꯑꯃꯔꯛ ꯇꯦꯁ ꯇꯧꯋꯦ
ꯍꯥꯎꯕ꯭ꯔꯣ ꯀꯌꯥꯃꯨꯛ ꯍꯥꯎꯒꯦ
ꯍꯣꯏ ꯌꯥꯝꯌꯥꯝ ꯍꯣꯏ
ꯑꯣ ꯍꯔꯝꯅꯤ ꯍꯣꯏ
ꯑꯗꯨ ꯊꯨꯝꯗꯤ ꯈꯔ ꯋꯥꯜꯂꯦ
ꯏꯁꯁ ꯃꯤꯗꯤ ꯊꯨꯝ ꯌꯥꯛꯑꯦ ꯍꯥꯏꯅ ꯍꯥꯏꯕꯅꯦ ꯅꯪ ꯊꯨꯝ ꯌꯥꯝ ꯆꯥꯎꯥꯕ ꯃꯥꯜꯂꯦ ꯑꯗꯨꯗꯤ
ꯅꯪ ꯊꯨꯝ ꯌꯥꯝ ꯆꯥꯗꯕ ꯃꯥꯜꯂꯦ ꯍꯣꯏ
ꯊꯨꯝ ꯀꯦꯖꯤ ꯑꯃ ꯍꯥꯞꯀꯦ
ꯑꯗꯨꯗꯤ ꯃꯤ ꯁꯤꯅꯤꯍꯦ
ꯍꯦꯛ ꯆꯥꯔꯕ ꯁꯨꯛꯇꯪ ꯀꯪꯉꯅꯤ ꯀꯩ ꯍꯥꯏꯕ
ꯀꯪꯕꯗꯨꯗꯤ ꯅꯪꯗꯤ
ꯍꯣꯏ
ꯅꯪꯗꯤ ꯅꯣꯏꯌꯦ ꯌꯥꯝ ꯅꯣꯏꯌꯦꯦ ꯑꯁ
ꯑꯁ ꯑꯩꯗꯤ ꯅꯣꯏꯏꯕꯅꯦ ꯑꯩꯗꯤ ꯑꯗꯨꯝ ꯌꯥꯕꯅꯦ ꯅꯣꯏꯕꯅꯦ
ꯅꯪ ꯀꯦꯖꯤ ꯀꯌꯥꯔꯣ
ꯈꯜꯂꯣ ꯑꯗ
ꯏꯁ ꯆꯨꯝꯅ ꯍꯩꯔꯒ ꯅꯪ ꯑꯩ ꯍꯥꯏꯗꯣꯛꯔꯗꯤ
ꯍꯥꯏꯗꯧꯗꯤ ꯍꯥꯏꯗꯣꯛꯑꯦ
ꯅꯪꯁꯦ ꯀꯦꯖꯤꯁꯦ ꯎꯝ ꯐꯣꯔꯇꯤ ꯊ꯭ꯔꯤ ꯑꯣꯏꯔꯝꯃꯅꯤ
ꯑꯩꯩꯅꯕꯨ ꯑꯗꯨꯝ ꯀꯪꯕ꯭ꯔꯅꯦ ꯅꯪꯒꯤ ꯃꯤꯠꯇ ꯀꯗꯥꯏꯗ ꯎꯕꯅꯣ
ꯌꯦꯁ
ꯉꯁꯥꯏ ꯊꯥꯔꯛꯄꯗꯣ ꯅꯪ ꯎꯗꯦ ꯍꯥꯏꯕ ꯅꯠꯇ꯭ꯔꯣ
ꯁꯨ ꯅꯪ ꯀꯦ ꯖꯤ ꯍꯣꯏ ꯐꯣꯔꯇꯤ ꯊ꯭ꯔꯤ ꯑꯣꯏꯔꯝꯃꯅꯤ
ꯈꯉꯦ
ꯀꯩ ꯌꯥꯔꯣ ꯑꯗꯨꯗꯤ
ꯍꯥꯏꯔꯔꯣꯏ ꯌꯥꯔꯦ
ꯍꯥꯏꯕꯤꯨꯔꯦ
ꯈꯨꯄꯥꯛ ꯊꯥꯔꯛꯑꯅꯤꯀꯣ
ꯑꯦ ꯉꯝꯃꯗꯤ ꯊꯔꯛꯎꯅꯦ ꯀꯩꯅꯣ ꯑꯩ ꯍꯥꯏꯔꯥꯎ ꯑꯩ ꯍꯔꯥꯎꯅ ꯆꯥꯕꯤꯒꯦ
ꯌꯦꯁ ꯄꯨꯔꯛꯀꯦ ꯑꯗꯨꯗꯤ ꯊꯥꯔꯦ
ꯎꯝ
ꯊꯥꯔꯒ ꯃꯤꯅ ꯐꯥꯈ꯭ꯔꯗꯤ ꯃꯥꯡꯈ꯭ꯔꯗꯤ ꯂꯣꯏꯔꯦ
ꯀꯛꯑꯒ ꯀꯩꯅꯣ ꯄꯦꯛꯀꯤꯡ ꯇꯧꯔꯒ ꯊꯥꯔꯛꯑꯣ
ꯑꯦ ꯇꯧꯔꯦ ꯏꯁꯥꯃꯛ ꯌꯥꯎꯗꯣꯏꯅꯤ
ꯅ ꯒꯤꯕꯤꯅ ꯈꯨ ꯅꯅꯦꯩꯅ
ꯅꯪ ꯂꯥꯎꯊꯣꯛꯄꯗꯗꯤ ꯑꯁ ꯅꯪꯁꯤ ꯅꯨꯡꯉꯥꯏꯃꯟꯕꯒꯤ
ꯃꯅꯥꯝꯗ ꯅꯪꯒꯤ ꯈꯨꯠ ꯅꯨꯃꯤꯠ ꯅꯨꯃꯤꯠ ꯑꯅꯤ ꯑꯍꯨꯝ ꯂꯩꯔꯤꯒꯤ ꯀꯩꯅꯣꯒꯤ ꯃꯅꯝꯗꯣ ꯀꯔꯤꯁ ꯄꯠꯇ ꯌꯥꯏꯁꯨꯔꯥ
ꯅꯝꯃꯣꯏ ꯄꯥꯔꯐ꯭ꯌꯨꯝ ꯀꯥꯞꯀꯗꯣꯏꯅꯤ
ꯑꯦ ꯄꯥꯔꯐ꯭ꯌꯨꯝ ꯀꯥꯞꯄꯁꯨ ꯀꯃꯥꯏꯅ ꯅꯝꯔꯣꯏꯗ꯭ꯔꯣ
ꯊꯤꯀꯪ ꯈꯔ ꯁꯤꯠꯄꯤꯒꯅꯤ ꯃꯇꯩ ꯃꯇꯩꯗ
ꯑꯩ ꯍꯧꯗꯤ
ꯅꯪ ꯀꯥꯕꯅꯝꯗꯨꯗꯤ ꯄꯖꯅꯤꯀꯣ
ꯍꯣꯏꯅꯦ
ꯅꯠꯇ꯭ꯔꯣ
ꯇ
ꯁꯤꯡꯖꯨ ꯁꯦꯝꯕꯤꯌꯣ ꯆꯥꯁꯦ
ꯁꯤꯁꯤꯡꯟꯖꯨ
ꯎꯝ
ꯅꯪ ꯋꯥꯅꯁꯃ
ꯑꯦ ꯅꯪ ꯇꯥꯟꯃꯜꯂꯦ ꯊꯕꯛ ꯁꯨꯕ ꯈꯔ ꯈꯔ
ꯅꯪ ꯅꯪ ꯇꯝꯕꯤꯌꯣꯅ ꯑꯗꯨ ꯑꯩꯗꯤ ꯁꯤꯡꯖꯨꯁꯨ ꯁꯦꯝꯕ ꯍꯥꯏꯩꯗꯦ
ꯑꯗꯨꯒꯤꯅꯦ ꯇꯝꯗ꯭ꯔꯗꯤ ꯀꯅꯥꯅ ꯈꯪꯗꯣꯏꯅꯣ ꯅꯠꯇꯦ ꯃꯤꯗꯤꯀꯣ ꯇꯧꯗ꯭ꯔꯗꯤ ꯈꯪꯉꯣꯏ
ꯑꯩ ꯈꯪꯅꯤꯡꯗꯕꯤꯒꯤꯅꯦ ꯇꯧꯗꯕꯗꯣ
ꯑꯦ ꯈꯪꯅꯤꯡꯗꯕ ꯌꯥꯗꯦ ꯈꯪꯒꯗꯧꯕꯅꯦ
ꯈꯪꯗ꯭ꯔꯁꯨ ꯀꯩꯁꯨ ꯀꯥꯏꯗꯦ
ꯍꯣꯏ ꯇꯧꯑꯣ ꯑꯩ ꯍꯥꯏꯩꯕꯤꯒꯦ
ꯑꯩ ꯇꯧꯅꯤꯡꯗꯦ
ꯋꯥꯇꯔ ꯕꯤꯗꯜꯥꯎ ꯊꯣꯛꯈ꯭ꯔꯣ
ꯇꯧꯅꯤꯡꯗꯦ
ꯇꯧꯑꯣ ꯅꯪꯒꯤ ꯐ꯭ꯔꯤꯖꯇꯣ ꯍꯥꯡꯗꯣꯛꯑꯣ ꯑꯋꯥꯠꯊꯕꯤ ꯂꯩꯕꯅꯤ ꯐ꯭ꯔꯤꯖ ꯃꯅꯨꯡꯗ
ꯑꯩ ꯑꯩ ꯑꯩ ꯑꯩ ꯇꯧꯅꯤꯡꯉꯗꯦ ꯅꯪ ꯑꯣꯏꯅ ꯇꯧꯋꯣ
ꯑꯗꯨ ꯃꯅꯨꯡꯗ ꯂꯩꯔꯦꯕ ꯑꯗꯨꯒ ꯌꯦꯟ ꯁꯥ ꯀꯥꯡꯪꯕꯁꯨ
ꯊꯕꯀꯣ ꯁꯤꯟꯗꯨ ꯁꯦꯝꯦꯝꯕꯤ ꯃꯑꯣꯡꯗꯦ
ꯄꯐꯣꯛꯒ ꯃꯪꯒꯜ ꯄꯨꯔꯛꯀꯦ
ꯂꯣꯏꯅ ꯄꯨꯔꯥ ꯑ
ꯃꯤꯃꯤꯁꯨ ꯄꯨꯔꯛꯀꯦ
ꯆꯥꯅꯤꯡꯗꯦ ꯇꯧꯁꯨ ꯇꯧꯅꯤꯡꯗꯦ
ꯑꯦꯁ ꯑꯗꯨꯗꯤ ꯅꯪꯗꯤ ꯍꯤꯗꯥꯛ ꯆꯥꯕ꯭ꯔꯥ
ꯍꯥ
ꯅꯪꯁꯦ ꯅꯨꯡꯁꯤꯠꯅ ꯍꯤꯡꯕ ꯃꯥꯜꯂꯤꯀꯣ
ꯍꯣꯏꯗ ꯅꯪ ꯅꯪ ꯅꯨꯡꯁꯤꯠꯅꯤꯡꯗ꯭ꯔꯣ ꯅꯪꯅꯤ ꯀꯩꯅ ꯍꯤꯡꯒꯦ
ꯑꯩꯔꯣ
ꯑ
ꯌꯦꯁ ꯑꯩꯈꯣꯏꯗꯤ ꯅꯨꯡꯁꯤꯠꯅꯤꯅ ꯅꯪ ꯅꯨꯡꯁꯤꯠꯅ ꯍꯤꯡꯕꯅꯤꯀꯣ
ꯍꯣꯏ
ꯑꯗꯨ ꯑꯩ ꯅꯨꯡꯁꯤꯠꯅꯦꯕ ꯑꯩ ꯃꯤꯡ
ꯌꯥꯏ ꯌꯥꯏ ꯌꯥꯏ ꯅꯪꯅꯕꯨ ꯑꯁꯤꯒꯨꯝꯕ ꯋꯥꯍꯩ ꯍꯥꯏꯗꯣꯛ ꯚꯥꯏꯕꯅꯦ
ꯍꯩꯗ꯭ꯔꯗꯤ ꯑꯩꯅ ꯈ꯭ꯋꯥꯏꯗ ꯃꯃꯤꯡ ꯆꯠꯂꯤꯁꯤꯗꯤ
ꯑꯦ ꯑꯦ ꯑꯦ ꯑꯦ ꯄꯛꯇꯦꯗ ꯅꯪꯕꯨꯗꯤ ꯅꯥꯊꯤꯕꯧ ꯌꯥꯝ ꯂꯧꯗꯧ ꯃꯥꯜꯂꯦꯕ
ꯑꯦ ꯀꯨꯏꯅ ꯁꯥꯟꯅꯕ ꯃꯇꯝꯗꯅ ꯈꯪꯒꯗꯕꯅꯤ
ꯑꯦ ꯑꯩꯒꯤꯗꯤ ꯂꯣꯏꯔꯦ
ꯂꯣꯏꯕ ꯌꯥꯗꯦ
ꯑꯁꯤꯅ ꯑꯔꯣꯏꯕ ꯑꯁꯤꯒꯤ ꯂꯩ ꯑꯃ ꯂꯩ ꯑꯣꯜꯂꯝꯕꯅꯤ
ꯅꯨꯄꯥ ꯌꯥꯝ ꯀꯣꯏꯏꯔꯅꯨ ꯏꯁꯩ ꯆꯥꯅꯤ
ꯍꯥ
ꯅꯨꯄꯥ ꯌꯥꯝ ꯀꯣꯏꯔꯨꯅꯨꯆ ꯏꯆꯥꯅꯤ
ꯅꯨꯄꯥ ꯀꯣꯏꯗꯦꯗ ꯑꯩꯈꯣꯏꯗꯤ ꯑꯉꯥꯡꯅꯦ ꯅꯨꯄꯥ ꯀꯣꯏꯕ ꯍꯥꯏꯗꯦ ꯍꯧꯖꯤꯛ ꯄꯩꯁꯥ
ꯅꯨꯄꯤꯗꯤ ꯅꯨꯄꯤꯗꯤ ꯐꯥꯕ ꯍꯔ ꯍꯥ
ꯑꯍꯟꯂꯥ
ꯑꯍꯟ ꯅꯠꯇ꯭ꯔꯗꯤ ꯆꯍꯤ ꯀꯨ ꯀꯨꯟꯊ꯭ꯔꯥ ꯃꯉꯥ ꯆꯍꯤ ꯋꯥꯔꯦ ꯑꯩꯈꯣꯏꯗꯤ ꯊꯕꯛꯁꯨ ꯁꯨꯕ ꯉꯝꯗ꯭ꯔꯦ
ꯁꯨꯔꯅꯨꯅ ꯑꯗꯨꯗꯤ ꯀꯅꯥꯝꯁꯨ ꯍꯥꯏꯏꯒꯦ
ꯁꯨꯗ꯭ꯔꯗꯤ ꯆꯥꯅꯉꯥꯏꯁꯨ ꯂꯩ
ꯆꯥꯅ ꯆꯥ ꯆꯥ ꯑꯗꯨꯁꯨ ꯌꯥꯏ
ꯑꯦ ꯅꯪ ꯅꯨꯡꯁꯤꯠ ꯕꯨꯁꯃꯥꯏ ꯍꯥꯏꯕ ꯌꯥꯕ꯭ꯔꯣ
ꯑꯗꯨ ꯁꯤ ꯄ ꯊꯥꯕꯛ ꯁꯨꯕ꯭ꯔꯥ ꯍꯥꯏꯕꯅꯤ
ꯍꯣꯏ ꯁꯨꯕꯗꯤ ꯁꯨꯔꯝꯃꯦ
ꯑꯦ
ꯊꯕꯛꯄꯨꯗꯤ ꯂꯣꯏꯅꯃꯛ ꯍꯩꯕꯅꯦ
ꯌꯦꯁ ꯏꯁ
ꯅꯪ ꯀꯣꯏꯕ ꯂꯥꯛꯑꯏꯗꯅ ꯑꯗꯨ ꯃꯤꯅꯤꯠ ꯑꯍꯨꯝ ꯃꯅꯨꯡꯗ ꯉꯥꯅꯨ ꯆꯦꯛ ꯀꯛꯑꯒ ꯁꯦꯝꯃꯒ ꯊꯣꯡꯕ ꯂꯣꯏꯕ ꯉꯝꯕ ꯃꯤꯅꯤꯅꯦ
ꯌꯥꯏꯅꯦ ꯑꯗꯨꯗꯤ ꯃꯊꯪꯗ ꯇꯧꯁꯦ ꯌꯦꯡꯁꯦ
ꯃꯤꯅꯤ ꯑꯍꯨꯝꯗꯀꯣ
ꯏꯂꯤ ꯀꯩꯗꯧ ꯀꯥꯏꯗꯧꯅꯤ
ꯂꯣꯏꯅꯤ ꯂꯣꯏꯔꯅꯤ ꯅꯨꯡꯁꯤꯠꯅꯤꯅꯦ ꯀꯩꯅꯣ
ꯅꯨꯡꯁꯤꯠꯅꯤ ꯑꯣꯏ ꯅꯅꯤ ꯅꯨꯡꯁꯤꯠꯅꯤ
ꯍꯣꯏ ꯅꯪꯅ ꯇꯥꯈ꯭ꯔꯕꯗꯣ ꯅꯨꯡꯁꯤꯛꯇ